ꯎ
ꯇꯥꯕ꯭ꯔꯣ
ꯑꯥ ꯇꯥꯏꯌꯦ ꯇꯥꯕ꯭ꯔꯣ
ꯍꯥꯏꯥꯏ ꯇꯥꯏ
ꯄꯔꯤꯕ
ꯀꯔꯤ ꯍꯥꯏꯕ
ꯂꯅꯨꯡꯉꯥꯏꯗꯤꯕ
ꯌꯥꯝ ꯅꯨꯡꯉꯥꯏꯔꯤꯌꯦꯦ
ꯆ ꯆꯔꯔꯕ
ꯆꯥꯈ꯭ꯔꯦ ꯅꯣꯏꯗꯤ
ꯑꯩꯈꯣꯏꯁꯨ ꯆꯥꯔꯦ ꯅꯣꯏ ꯀꯔꯤ ꯏꯟꯖꯥꯡ ꯆꯥꯕ꯭ꯔꯣ ꯉꯁꯤ
ꯑꯁ ꯏꯟꯁꯥꯡ ꯍꯥꯎꯇꯦꯗ ꯏꯟꯁꯥꯡ ꯆꯥꯅꯤꯡꯉꯥꯏꯁꯨ ꯂꯩꯇꯦ ꯍꯋꯥꯏ ꯑꯣꯏꯅ ꯆꯥꯏ ꯑꯗꯨꯒ ꯏꯔꯣꯟꯕ ꯑꯃ ꯃꯖꯥꯑ
ꯑꯥ ꯌꯥꯝꯅ ꯍꯥꯎꯔꯝꯃꯅꯤ ꯑꯩꯈꯣꯏꯗꯤ ꯃꯁꯔꯨꯝ ꯑꯣꯏꯅ ꯆꯥꯏꯒꯁꯤ
ꯑꯁ ꯃꯁꯔꯨꯝꯗꯤ ꯌꯥꯝ ꯍꯥꯎꯅꯦ ꯀꯃꯥꯏ ꯊꯣꯡꯕ꯭ꯔꯥ
ꯑ ꯑꯩꯈꯣꯏ ꯃꯃꯥꯅ ꯊꯣꯡꯕꯅꯦ ꯑꯩꯗꯤ ꯈꯪꯗꯦ ꯑꯩ ꯊꯣꯡꯗꯦ ꯉꯁꯤ ꯑꯣ ꯍꯂꯣ ꯇꯥꯕ꯭ꯔꯣ ꯍꯜꯂꯣ ꯑꯥ ꯇꯥꯕ꯭ꯔꯣ ꯑꯥꯥꯎ ꯊꯥꯎ ꯑꯣꯏꯅ ꯉꯥꯎꯋꯤꯌꯦꯌꯦ ꯑꯥ ꯑꯥ ꯑꯥ ꯍꯣꯏ
ꯑꯣ ꯊꯥꯎ ꯉꯧꯕꯁꯨ ꯍꯥꯎꯋꯦ ꯏꯆꯝꯊꯣꯡ ꯑꯣꯏꯕꯁꯨ ꯍꯥꯎꯋꯦ ꯎꯝ
ꯑꯣ ꯏꯆꯝ ꯆꯝꯅ ꯊꯣꯡꯕ ꯍꯥꯏꯗꯤ ꯏꯁꯤꯡꯒ
ꯏꯁꯤꯡꯒ ꯀꯣ ꯑꯣ ꯏꯁꯤꯡꯒ ꯏꯁꯤꯡ ꯏꯁꯤꯡ ꯏꯁꯤꯡ ꯊꯪꯕꯅꯤꯗꯅ ꯑꯗꯨꯒ ꯁꯤꯡꯗꯣ ꯈꯪꯕ꯭ꯔꯥ ꯖꯤꯟꯖꯔꯗꯣ
ꯑ ꯍꯣꯏ ꯍꯣꯏ
ꯎꯝ ꯑꯗꯨ ꯍꯥꯞꯄꯣ ꯑꯗꯨꯒꯀꯣ ꯑꯗꯨꯝ ꯉꯥꯛ ꯀꯪꯕ ꯂꯩꯔꯗꯤ ꯑꯗꯨꯝ ꯑꯗꯨ ꯈꯔ ꯍꯥꯞꯄꯣꯑꯣ ꯉꯥꯔꯤꯗꯤ ꯍꯥꯎꯗꯕꯅꯦ ꯑꯗꯨꯃꯥꯏꯅ ꯏꯆꯝ ꯆꯝꯅ ꯊꯣꯡ ꯍꯣꯏ ꯏꯆꯝ ꯆꯝꯅ ꯊꯣꯡꯉ꯭ꯔꯁꯨ ꯑꯗꯨꯝ ꯍꯥꯎꯕꯅꯦ ꯀꯩꯅꯣꯗꯤ ꯃꯁꯔꯨꯝꯗꯤ
ꯅꯪ ꯆꯥꯛ ꯌꯦꯟꯁꯥꯡ ꯊꯣꯡꯕ ꯌꯥꯝ ꯍꯥꯏꯌꯨ ꯃꯥꯜꯂꯦ
ꯍꯣꯏ ꯑꯩꯈꯣꯏꯗꯤ ꯃꯧꯅꯤꯅꯀꯣ ꯑꯗꯨꯝ ꯆꯥꯛ ꯌꯦꯟꯁꯥꯡꯗꯤ ꯅꯨꯡꯇꯤ ꯊꯣꯡꯉꯦ
ꯑ ꯀꯥꯏꯗ ꯂꯩꯕ꯭ꯔꯣ ꯇꯃꯦꯡꯂꯣꯡꯗꯔꯣ
ꯃꯦ ꯅ ꯅꯦ ꯑꯗꯨꯅꯦꯦ ꯎꯝ ꯎꯝ ꯑꯗꯨꯗꯅ ꯅꯨꯡꯇꯤ ꯊꯣꯡꯉꯦ ꯅꯨꯡꯗꯥꯡ ꯊꯣꯡꯒꯅꯤ ꯑꯌꯨꯛ ꯊꯣꯡꯒꯅꯤ ꯑꯁ ꯀꯤꯠꯆꯟ ꯗꯤꯄꯥꯔꯠꯃꯦꯟꯗ ꯑꯗꯨꯝ ꯂꯩꯔꯅꯦ ꯎꯝ ꯍꯕꯗꯤ ꯍꯥꯎ ꯈꯪꯗꯦ ꯑꯩꯈꯣꯏꯅ ꯊꯣꯡꯉꯒ ꯑꯩꯈꯣꯏꯅ ꯑꯃꯨꯛ ꯆꯥꯕꯅꯤꯅ ꯈꯪꯗꯦ ꯉꯁꯤꯗꯤ ꯑꯩꯒꯤ ꯅꯨꯄꯥꯅ ꯑꯣꯏꯅ ꯊꯣꯡꯕꯤ ꯉꯁꯤꯗꯣ ꯑꯩ ꯉꯁꯤꯗꯣ ꯑꯩ ꯂꯧ ꯆꯠꯄ ꯂꯧ ꯆꯠꯄꯒꯤ ꯋꯥꯔꯦ ꯍꯥꯏꯅ ꯂꯥꯛꯑꯦ ꯂꯧ ꯂꯧ ꯆꯠꯂꯒ ꯍꯜꯂꯛꯑꯦ ꯍꯜꯂꯛꯦ ꯏꯔꯨ ꯏꯔꯨ ꯊꯣꯛꯈ꯭ꯔꯦꯕꯀꯣ ꯏꯔꯨ ꯊꯧꯔꯒ ꯌꯥꯝ ꯋꯥꯔꯕ ꯑꯗꯨꯒꯤ ꯑꯁ ꯆꯥꯛꯇꯤ ꯑꯩꯅ ꯊꯥꯡꯒꯠꯄꯤꯕꯅꯦ ꯑꯗꯨꯒ ꯃꯥꯅ ꯑꯁ ꯑꯩ ꯊꯣꯡꯕꯤꯔꯒꯦ ꯅꯪ ꯌꯥꯝ ꯋꯥꯔꯝꯒꯅꯤ ꯍꯥꯏꯅ ꯍꯣꯏ ꯅꯪ ꯃꯥꯁꯨ ꯑꯣꯐꯤꯁꯇꯒꯤ ꯍꯜꯂꯛꯑꯦꯕ ꯎꯝ ꯃꯥꯁꯨ ꯑꯣꯐꯤꯁꯇ ꯍꯜꯂꯛꯂꯒ ꯑꯣꯣ ꯃꯥ ꯑꯣꯏꯅ ꯊꯣꯡꯕꯤꯔꯒꯦ ꯍꯥꯏꯌꯦ ꯑꯗ ꯑꯁ ꯌꯥꯝ ꯐꯔꯦ ꯑꯗꯨꯗꯤ ꯅꯪ ꯑꯣꯏꯅ ꯊꯣꯡꯔꯣ ꯍꯥꯏꯅ ꯊꯣꯡꯡꯂꯒ ꯑꯩꯁꯨ ꯏꯆꯥ ꯅꯨꯨꯄꯥꯕꯨ ꯄꯨꯔꯒ ꯑꯃꯨꯛ ꯆꯠꯊꯣꯛ ꯆꯠꯁꯤꯟ ꯇꯧꯔꯒ ꯑꯗꯨꯝ ꯂꯩꯕꯅꯦ
ꯍꯥꯏꯌꯦꯅꯦ ꯑꯗꯨꯗꯤ ꯂꯑꯣ ꯍꯥꯏꯗꯤ ꯄꯦꯗꯤꯐꯤꯂꯣ
ꯇꯝꯄꯥꯛ ꯂꯥꯎ ꯀꯩꯅꯣ ꯍꯣꯏ ꯄꯗꯤ ꯐꯤꯜ
ꯑꯣ ꯑꯣ ꯑꯣ
ꯎꯝ
ꯂꯣꯏ ꯂꯣꯏꯔꯕ ꯂ ꯑꯣ ꯍꯣꯏ ꯍꯣꯏ ꯂ ꯃꯇꯝꯗꯤ ꯌꯥꯝꯗ ꯋꯥꯕꯅꯤ
ꯅꯣꯏꯗꯤ ꯂꯧ ꯁꯨꯗ꯭ꯔꯣ
ꯑꯩꯈꯣꯏꯗꯤ ꯆꯤꯡꯗ ꯂꯩꯕꯅꯤꯅꯅꯦ ꯇꯃꯦꯡꯂꯣꯡꯗ ꯂꯩꯕꯅꯤꯅꯅꯦ
ꯑꯥ
ꯑ ꯏꯁꯤꯡꯗ ꯀꯩ ꯍꯥꯏ ꯍꯥꯏ ꯍꯥꯏꯗꯤ ꯐꯤꯜ ꯇꯧꯕꯗꯣ ꯑꯩꯈꯣꯏꯗꯤ ꯌꯥꯝꯅ ꯇꯧꯗꯦ ꯍꯥꯏꯗꯤ ꯖꯁ ꯒꯥꯔꯗꯦꯅꯤꯡ ꯇꯧꯕꯗꯣ
ꯑ ꯍꯤꯡꯒꯣꯜ ꯍꯤꯡꯒꯣꯜ ꯇꯧꯕꯗꯣ ꯎꯝ ꯎꯝ ꯎꯝ ꯎꯝ ꯎꯝ ꯑꯣ ꯑꯩꯈꯣꯏꯗ ꯂꯧꯧꯋꯦ ꯑꯗꯨꯒꯤ ꯑ ꯍꯣ ꯍꯤꯡꯒꯣꯜꯒꯨꯝꯕꯁꯨ ꯑꯗꯨꯝ ꯂꯩꯑ ꯑꯗꯨꯝ ꯑꯗꯨꯁꯨ ꯇꯧꯋꯤ
ꯍꯅꯦ ꯑꯣꯔꯒꯦꯅꯤꯛ ꯍꯤꯟꯖꯥꯡ ꯃꯌꯥꯝ ꯐꯪꯉꯒ ꯍꯥꯎꯁꯨ ꯍꯥꯎꯋꯤ
ꯍ ꯅꯣꯏ ꯂꯣꯝꯗꯒꯤꯗꯤ ꯑꯁ ꯅꯣꯏ ꯂꯣꯝꯗꯁꯨ ꯌꯥꯝ ꯅꯨꯡꯉꯥꯏꯌꯦ ꯀꯩꯅꯣ ꯃꯥꯔꯀꯦꯠ ꯑꯃ ꯂꯩꯕꯗꯣ ꯑꯆꯧꯕ ꯑꯃ ꯂꯩꯕꯗ ꯑꯗꯨꯣ
ꯑ ꯔꯅꯤ ꯃꯥꯀꯦ
ꯍꯣꯏ ꯔꯥꯅꯤ ꯃꯥꯔꯀꯦꯠꯇꯗꯣ ꯑꯁ ꯌꯥꯝ ꯅꯨꯡꯉꯥꯏꯌꯦ ꯑꯗꯣ ꯅꯣꯏꯗꯀꯣ ꯑꯩꯅ ꯅꯍꯥꯟ
ꯄꯣꯠ ꯇꯥꯡꯒꯣꯅ ꯇꯥꯡꯒꯣꯅ ꯈꯥꯉꯕ
ꯍꯣꯏ ꯇꯥꯡꯔꯤ ꯇꯥꯡꯦ ꯆ ꯍꯥꯀꯨꯝꯗꯣ ꯂꯥꯁ ꯏꯌꯥꯔꯗꯣ
ꯑ ꯑ ꯑꯥ
ꯑꯗꯨ ꯑꯗꯨ ꯃꯇꯝꯗ ꯍꯣꯏ ꯑꯗꯨ ꯃꯇꯝꯗ ꯑꯩ ꯂꯥꯛꯑꯦꯕ ꯎꯝ ꯄꯨꯔꯒ ꯂꯩꯕꯅꯦꯕ ꯑꯗꯣ ꯂꯥꯛꯑꯦ ꯂꯥꯛꯄ ꯃꯇꯝꯗ ꯑꯁ ꯑꯃꯨꯛ ꯍꯟꯕ ꯃꯇꯝꯗ ꯑꯩꯗꯣ ꯀꯔꯤ ꯀꯔꯤ ꯃꯔꯗ꯭ꯔꯣꯛ ꯄꯥꯎꯗꯔ ꯃꯔꯣꯛ ꯃꯔꯣꯛ ꯄꯥꯎꯗꯔ ꯇꯧꯕꯤꯕꯗꯣ ꯀꯨꯞꯄꯗꯣ ꯑꯗꯨ ꯂꯩꯔꯒ ꯂꯥꯛꯄ ꯆꯥꯕ ꯈꯨꯗꯤꯡ ꯑꯗꯨ ꯂꯣꯏ ꯎꯝ ꯃꯅꯝꯗꯣ ꯌꯥꯝ ꯅꯨꯡꯁꯤꯌꯦ ꯑꯗꯨꯒ ꯀꯔꯤ ꯍꯥꯏꯁꯤꯔꯥ ꯅꯣꯏꯒꯤ ꯃꯔꯣꯛ ꯑꯀꯪꯕꯗꯣ ꯑꯗꯨ ꯄꯥꯎꯗꯔꯗꯣ ꯑꯁ ꯍꯥꯏꯔꯅꯨ ꯌꯥꯝ ꯍꯥꯎꯋꯦ
ꯅꯪꯅ ꯃꯣꯏꯅ ꯒ꯭ꯔꯥꯏꯟ ꯇꯧꯔꯒ
ꯍꯣꯏ ꯍꯣꯏ ꯑꯗꯨ ꯑꯗꯨꯅꯦ ꯎꯝ ꯀꯃꯥꯏꯅ ꯇꯧꯔꯒ ꯊꯝꯕꯗꯣ ꯌꯥꯝ ꯍꯥꯎꯕꯖꯥꯠꯅꯤ ꯅꯣꯏꯗꯤ ꯑꯥꯗ ꯂꯩꯕꯒꯤ ꯈꯥꯡꯂꯝꯝꯔꯣꯏ
ꯎꯝ ꯑꯩꯈꯣꯏꯁꯨ ꯑꯩꯈꯣꯏꯁꯨ ꯄꯥꯎꯗꯔ ꯑꯣꯏꯅ ꯎꯝ ꯑ ꯍꯣꯏ ꯎ ꯐꯖꯅꯥ ꯪꯉꯗꯤ ꯐꯖꯅ ꯀꯪꯍꯜꯂꯗꯤ ꯀꯣ ꯃꯁꯛꯁꯨ ꯐꯖꯕꯅꯤ ꯍꯥꯏꯗꯤ ꯌꯥꯝꯅ ꯔꯦꯗꯤꯁ ꯇꯥꯏꯞꯇ ꯇꯧꯔꯒ
ꯍ ꯍꯣꯏ ꯑꯝ ꯑꯗꯨꯃꯥꯏꯅ ꯇꯧꯋꯦ ꯎꯝ ꯑ ꯀ ꯎꯝ ꯑꯗꯨ ꯃꯥꯔꯀꯦꯠ ꯑꯗꯨ ꯂꯩꯕ꯭ꯔꯥ
ꯑꯩꯈꯣꯏ ꯑꯩꯈꯣꯏ ꯈꯨꯟꯗꯅꯤ ꯑꯩꯈꯣꯏꯅꯦ ꯀꯍꯨꯜꯂꯣꯡꯗ ꯈꯪꯕ꯭ꯔꯥ
ꯑꯣ ꯈꯪꯉꯦ ꯈꯪꯉꯦ ꯑꯩ ꯅꯣꯏꯒꯤ ꯅꯣꯏꯒꯤ ꯎꯝ ꯈꯨꯟꯕꯤ ꯑ ꯅꯨꯄꯤ ꯑꯃ ꯑꯩꯈꯣꯏ ꯑꯩꯈꯣꯏ ꯌꯨꯝꯗꯁꯨ ꯑꯩꯈꯣꯏ ꯈꯨꯟꯗꯁꯨ ꯌꯨꯝ ꯄꯥꯜꯂꯒ ꯂꯩꯌꯦꯅꯦ
ꯑꯣ ꯀꯅꯥꯅꯣ ꯃꯤ ꯑꯃꯈꯛꯇ ꯑꯣꯏꯔꯝꯃꯅ ꯈꯟꯕꯗ ꯃꯤ
ꯎꯝ ꯑꯃ ꯎꯝ ꯎꯝ ꯌꯥꯝ ꯂꯩꯔꯝꯒꯅꯤ
ꯑ ꯍ
ꯎꯝ ꯅꯣꯏꯈꯣꯏꯁꯨ ꯑꯁꯤꯁ ꯌꯥꯝ ꯅꯨꯡꯉꯥꯏ ꯀꯣ ꯀꯔꯤ ꯍꯥꯏꯁꯤꯔꯥ ꯌꯥꯝ ꯏꯪꯉꯦꯀꯣ ꯅꯣꯏꯒꯤ ꯈꯨꯟꯁꯨ ꯀꯣ
ꯑꯥ ꯍꯣꯏ ꯑꯈꯣꯏ ꯑꯈꯣꯏ ꯑ ꯗꯦ ꯇꯥꯏꯝꯗꯗꯤ ꯁꯥꯏꯗꯨꯁꯨ ꯗꯨꯝ ꯅꯨꯡꯗꯥꯡꯗꯗꯤꯅꯦ ꯍꯥꯏꯗꯤ ꯑ ꯕ꯭ꯂꯦꯡꯀꯦꯠ ꯌꯨꯁ ꯇꯧꯔꯒ ꯇꯧꯋꯦ ꯍꯧꯖꯤꯛꯁꯨ ꯅꯣꯡ ꯈꯔ ꯆꯨꯏ
ꯑꯣ ꯉꯁꯥꯏꯗꯩ ꯅꯣꯡ ꯌꯥꯝ ꯆꯨꯕ ꯃꯥꯜꯂꯦꯀꯣ ꯇꯃꯦꯡꯂꯣꯡ ꯁꯥꯏꯠꯁꯦ
ꯑꯥ ꯉꯁꯥꯏ ꯅꯨꯡꯊꯤꯟꯗꯅꯦ ꯅꯨꯡꯊꯤꯟꯗ ꯀꯟꯅ ꯆꯨ ꯀꯟꯅ ꯆꯨꯏꯌꯦ ꯅꯣꯡ ꯉꯁꯥꯏ
ꯑꯣ ꯑꯈꯣꯏꯗꯤ ꯉꯁꯤ ꯉꯁꯥꯏꯗꯤ ꯑꯈꯣꯏ ꯑꯈꯣꯏ ꯈꯨꯟꯗꯒꯤ ꯌꯦꯡꯊꯣꯛꯄ ꯃꯇꯝꯗ ꯀꯔꯤ ꯍꯥꯏꯁꯤꯔꯥ ꯆꯤꯡ ꯆꯤꯡ ꯑꯃ ꯂꯩꯌꯦꯕ ꯑꯗꯨꯗ ꯐꯖꯅ ꯅꯣꯡ ꯂꯥꯛꯄꯀꯣ ꯑꯩꯗꯤ ꯑꯩꯈꯣꯏ ꯑꯗꯨꯗ ꯂꯧ ꯂꯧꯗ ꯂꯩꯕꯅꯦꯕ ꯑꯩꯗꯤ ꯅꯣꯡ ꯂꯥꯛꯀꯗ꯭ꯔꯥ ꯍꯥꯏꯅ ꯂꯩꯔꯒ ꯑꯃ ꯐꯥꯎꯁꯨ ꯆꯨꯗꯦ ꯑꯗꯨꯃꯥꯏꯅ ꯑꯃꯨꯛꯀ ꯇꯣꯛꯈ꯭ꯔꯦ ꯉꯁꯤꯗꯤ ꯅꯣꯡ ꯆꯨꯗꯦ ꯅꯣꯡꯁꯥ ꯅꯣꯡꯁꯥ ꯐꯖꯅ ꯊꯣꯛꯑꯦ ꯉꯁꯤꯗꯤ
ꯑꯗꯨꯅꯦ ꯅꯣꯅꯦꯗꯁꯨ ꯁꯥꯕꯅ ꯁꯥꯕꯅ ꯀꯣ ꯑꯈꯣꯏ ꯑꯈꯣꯏ ꯑꯈꯣꯏ ꯈꯨꯟꯗꯁꯨ ꯅꯦ ꯑ ꯎ ꯍꯥꯏꯗꯤ ꯑꯥꯐꯇꯔꯅꯨꯟꯗꯗꯤ ꯌꯥꯝꯅ ꯅꯨꯡꯁꯥ ꯁꯥꯏ ꯑꯗꯨꯒ ꯅꯨꯡꯊꯤꯟꯗ ꯅꯣꯡ ꯐꯖꯅ ꯆꯨꯔꯦ ꯑꯗꯨꯅ ꯍꯧꯖꯤꯛꯇꯤ
ꯎꯝ ꯑꯗꯨ ꯑꯗꯨꯅꯦ ꯑꯩꯈꯣꯏꯗꯣ ꯍꯧꯖꯤꯛ ꯇꯨꯝꯅꯤꯡꯉꯥꯏꯗꯤ ꯃꯪꯗꯅꯦ ꯀꯔꯤ ꯍꯥꯏꯁꯤꯔꯥ ꯃꯩ ꯂꯥꯛꯔꯁꯨꯀꯣ ꯀꯔꯤ ꯍꯥꯏ ꯇꯔꯦ ꯌꯨꯃꯤꯠ ꯌꯥꯝ ꯂꯩꯕꯗꯣ
ꯑꯗꯨꯅꯦ ꯐꯦꯟ ꯊꯥꯔꯁꯨ ꯑꯗꯨꯝ ꯊꯥꯔꯒ ꯂꯩꯌꯦ ꯑ
ꯌꯥꯝ ꯁꯥꯏ ꯃꯄꯥꯟꯗ ꯑꯣꯏꯅ ꯇꯨꯝꯁꯤꯔꯥ ꯈꯪꯗꯦ ꯃꯄꯥꯟꯗ ꯇꯨꯝꯅꯤꯡꯉꯥꯏ ꯃꯄꯥꯟꯗ ꯇꯨꯝꯅꯤꯡꯉꯥꯏꯁꯨ ꯀꯤꯌꯦ ꯋꯤꯟꯗꯣ ꯍꯥꯡꯉꯒ ꯇꯨꯝꯅꯤꯡꯉꯥꯏꯁꯨ ꯀꯤ ꯌꯦ ꯀꯔꯝꯍꯥꯏꯅ ꯑꯗꯨꯗꯤ ꯁꯥꯕ ꯑꯗꯨꯝ ꯈꯥꯡꯉꯒ ꯇꯨꯝꯕ ꯇꯥꯕꯅꯦ
ꯋꯤꯟꯗꯣꯗꯤ ꯍꯥꯡꯕ ꯌꯥꯕꯅꯤꯗ ꯍꯥꯏꯗꯤ
ꯋꯤꯟꯗꯣ ꯍꯥ ꯅꯍꯥꯟꯗꯣ ꯁꯥꯃꯟꯕꯒꯤ ꯍꯧꯒꯠꯂꯦ ꯍꯧꯒꯠꯂꯒ ꯀꯣ ꯋꯤꯟꯗꯣ ꯍꯥꯡꯔꯒ ꯀꯣ ꯇꯨꯝꯁꯦ ꯍꯥꯏꯅ ꯐꯃꯨꯡꯗ ꯐꯥꯎ ꯇꯨꯝꯅꯤꯡꯗ꯭ꯔꯦꯕ ꯑꯗꯨꯒꯤ ꯑ ꯑꯈꯣꯏꯒꯤ ꯃꯦꯇ꯭ꯔꯦꯁꯇꯣ ꯃꯈꯥꯗ ꯊꯝꯔꯒ ꯇꯨꯝꯁꯤ ꯍꯥꯏꯅ ꯋꯤꯟꯗꯣ ꯃꯅꯥꯛꯇ ꯃꯦꯇ꯭ꯔꯦꯁꯇꯨ ꯄꯨꯔꯛꯑꯒ ꯊꯝꯃꯒ ꯇꯨꯝꯕ ꯍꯧꯔꯦꯕ ꯑꯗꯣ ꯑꯩꯁꯤꯒ ꯋꯤꯟꯗꯣ ꯗꯣ ꯋꯤꯟꯗꯣꯗꯣ ꯍꯥꯡꯕꯒꯤ ꯇꯨꯝꯕꯁꯨ ꯌꯥꯝ ꯀꯤꯕꯗꯣ ꯑꯗꯨꯒꯤ ꯑꯁ ꯇꯨꯝꯔꯔꯣꯏ ꯍꯧꯖꯤꯛ ꯏꯪꯗ꯭ꯔꯤꯐꯥꯎ ꯑꯩꯒꯤ ꯐꯣꯟ ꯌꯦꯡꯒꯅꯤ ꯍꯥꯏꯅ ꯐꯣꯟ ꯌꯦꯡꯉꯒ ꯂꯩꯔꯒ ꯑꯗꯨꯝ ꯑꯣ ꯐꯣꯟ ꯌꯦꯡꯁꯨ ꯁꯨ ꯇꯨꯝꯅꯤꯡꯕ ꯑꯗ ꯀꯔꯤ ꯀꯔꯝꯥꯏꯅ ꯇꯨꯝꯒꯅꯤ ꯋꯤꯟꯗꯣ ꯍꯥꯡꯔꯒ ꯍꯥꯏꯅ ꯑꯃꯨꯛ ꯋꯤꯟꯗꯣ ꯀꯩꯅꯣ ꯀ꯭ꯂꯣꯖ ꯇꯧꯔꯒ ꯑꯃꯨꯛꯀ ꯇꯨꯝꯃꯦꯕ ꯑꯗꯣ ꯑꯩ ꯁꯥꯃꯟꯕꯒꯤꯀꯣ ꯍꯧꯖꯤꯛ ꯀꯥꯟꯗꯤ ꯈꯔ ꯐꯩꯌꯦ ꯑꯗꯣ ꯑꯁ ꯉꯁꯤꯗꯤ ꯑꯃꯨꯛꯀ ꯌꯥꯝ ꯁꯥꯏ
ꯑꯩꯁꯨ ꯁꯤꯜꯆꯔꯗ ꯀꯣꯂꯦꯖ ꯇꯝꯃꯦꯕꯀꯣ ꯑꯗꯨꯅ ꯌꯥꯝ ꯌꯥꯝꯅ ꯁꯥꯏ ꯁꯤꯜꯆꯔꯗꯁꯨ ꯅꯨꯡꯃꯤꯗꯥꯡꯗ ꯑꯗꯣ ꯂꯣꯏ ꯍꯥꯡꯉꯒ ꯇꯨꯝꯃꯤꯗꯨꯁꯨ ꯁꯥꯞꯃꯟꯗꯅ ꯇꯨꯝꯕ ꯌꯥꯗ ꯐꯦꯟꯁꯨ ꯊꯥꯏꯌꯦꯕꯀꯣ
ꯑꯥ
ꯎꯝ ꯐꯅꯤꯡ ꯐꯦꯟꯅꯤꯡ ꯇꯧꯕꯗꯣ ꯌꯥꯝꯅꯁꯨ ꯁꯥꯏꯌꯦ ꯇꯨꯝꯕ ꯅꯨꯡꯉꯥꯏꯇꯦ
ꯑꯁ ꯁꯥꯥꯕꯁꯨ ꯈꯥꯡꯕ ꯌꯥꯝ ꯋꯥꯕꯅꯦ ꯍꯦ ꯏꯪꯕꯗꯤ ꯏꯪꯕꯕꯨꯗꯤ ꯕ꯭ꯂꯦꯡꯀꯦꯠ ꯑꯆꯧ ꯑꯆꯧꯕꯗꯤ ꯅꯨꯡ ꯇꯨꯝ ꯈꯟꯕ ꯌꯥꯏꯕꯀꯣ ꯁꯥꯕꯗꯤ ꯑꯁ ꯈꯥꯡꯕ ꯌꯥꯝ
ꯑꯗꯨꯅꯦ ꯑꯗꯨ ꯑꯗꯨ ꯑꯗꯨꯏꯁꯨ ꯋꯤꯟꯇꯔꯗꯗꯤ ꯌꯥꯝꯅ ꯏꯪꯃꯟꯕꯅ ꯃꯗꯨꯁꯨ ꯅꯨꯡꯉꯥꯏꯇꯦ
ꯎꯝ ꯍꯣꯏ ꯑꯗꯨꯅꯦ ꯎꯝ
ꯑ ꯍꯟꯗꯛ
ꯀꯔꯤ ꯃꯒꯤ ꯏꯪ ꯏꯪꯕꯗꯣ ꯈꯥꯡꯕꯗꯤ ꯋꯥꯏꯌꯀꯣ
ꯑ ꯑꯗꯨꯅꯦ ꯍꯧꯖꯤꯛꯀꯤ ꯀꯩ ꯋꯦꯗꯔꯁꯦ ꯌꯥꯝꯅ ꯅꯨꯡꯉꯥꯏ ꯑ ꯌꯥꯝꯅꯁꯨ ꯆꯤꯡꯗꯦ ꯌꯥꯝꯅꯁꯨ ꯁꯥꯗꯦꯅ ꯑꯗꯨꯅ
ꯎꯝ ꯍꯌꯦꯡꯗꯤ ꯀꯗꯥꯏ ꯆꯠꯀꯟꯅ
ꯍꯥꯏꯌꯦꯡ ꯈꯪꯗꯦ ꯌꯨꯝꯗ ꯑꯗꯨꯝ ꯂꯩꯒꯅꯤꯗ ꯀꯣꯜ ꯇꯧꯕ ꯌꯥꯒꯗ꯭ꯔꯣ ꯍꯌꯦꯡꯁꯨ
ꯪꯗꯨꯅꯦ ꯑꯩꯁꯦ ꯑꯉꯥꯡ ꯍꯌꯦꯡ ꯌꯦꯤꯜꯍꯧ ꯆꯠꯇ꯭ꯔꯗꯤ ꯂꯩꯒꯅꯤ ꯑꯉꯥꯡ ꯇꯨꯝꯈ꯭ꯔꯗꯤ ꯌꯥꯒꯅꯤ ꯅꯠꯇ꯭ꯔꯗꯤ
ꯑ ꯑꯁꯤꯒꯨꯝꯕ ꯇꯥꯏꯃꯤꯡꯗ ꯀꯣꯜ ꯇꯧꯕ ꯌꯥꯏꯅꯤꯅ ꯑ ꯑꯩꯈꯣꯏ ꯒ꯭ꯔꯨꯞꯇꯁꯨ ꯍꯥꯏꯔꯒꯅꯦ ꯀꯣ
ꯎꯝ ꯅꯨꯡꯗꯥꯡꯗ ꯑꯣꯏꯅ ꯇꯧꯁꯦ
ꯍꯣꯏ ꯍꯣꯏ ꯅꯨꯡꯗꯥꯡꯗ ꯑꯣꯏꯅ ꯇꯧꯁꯤ
ꯎꯝ ꯅꯠꯇꯗꯤ ꯅꯨꯡꯊꯤꯤꯟꯗꯗꯤ ꯑꯩꯈꯣꯏ ꯊꯕꯛ ꯌꯥꯝꯃꯦꯕ ꯊꯕꯛ ꯁꯨ ꯂꯩꯦ ꯑꯗꯨꯒ ꯎ ꯏꯊꯟꯇ ꯑꯗꯨꯝ ꯂꯣꯏꯅꯃꯛ ꯎꯝ ꯌꯨꯝꯗ ꯂꯩꯕꯁꯤꯡꯁꯨ ꯍꯩ ꯠꯂꯦꯕ
ꯍꯣꯏ ꯍꯣꯏ ꯂꯥꯛ ꯃꯇꯝꯗꯗꯤ ꯊꯕꯛ ꯌꯥꯝ ꯆꯤꯟꯕꯅꯦ
ꯍꯣꯏ
ꯎꯝ
ꯅꯣꯏꯗꯤ ꯉꯁꯤ ꯀꯔꯤ ꯀꯔꯤ ꯊꯕꯛ ꯇꯧꯔꯦ
ꯉꯁꯤ ꯑꯩꯈꯣꯏ ꯊꯕꯛ ꯇꯧꯗꯦꯗ ꯍꯥꯏꯗꯤ ꯑꯥꯐꯇꯔꯅꯨꯟꯗ ꯀꯣꯜ ꯈꯔ ꯇꯧꯔꯒ ꯑꯩꯈꯣꯏ ꯈꯨꯟꯗ ꯁ꯭ꯋꯤꯃꯤꯡ ꯄꯨꯜ ꯑꯃ ꯂꯩꯌꯦꯕ ꯀꯣ ꯍꯥꯏꯗꯤ ꯌꯥꯝꯅ ꯑ ꯍꯥꯏꯗꯤ ꯌꯥꯝꯅ ꯃ ꯌꯥꯝꯅ ꯐꯖꯅ ꯁꯦꯝꯃꯦꯅ ꯑꯩꯈꯣꯏ ꯈꯨꯟꯗ ꯂꯩꯕꯗꯤ ꯖꯁ ꯁ꯭ꯋꯤꯃꯤꯡ ꯄꯨꯜꯅꯦꯗ ꯑꯗꯨꯅ ꯑꯗꯨꯝ ꯆꯠꯂ ꯏꯁꯤꯡ ꯏꯪꯕꯅ ꯅꯨꯡꯉꯥꯏꯕꯅ ꯑꯥ
ꯑꯩꯈꯣꯏꯁꯨ ꯇꯨꯔꯦꯟ ꯃꯅꯥꯛꯇ ꯂꯩꯕ ꯅꯦ ꯑꯩꯈꯣꯏꯁꯨ ꯑꯗꯨꯝ ꯇꯨꯔꯦꯟꯗꯣ ꯌꯥꯝ ꯅꯛꯑꯦ ꯑꯗꯨꯒ ꯑꯩꯈꯣꯏꯁꯨ ꯑꯗꯨꯝ ꯏꯔꯣꯏꯕ ꯌꯥꯕ ꯁ꯭ꯋꯤꯃꯤꯡ ꯄꯨꯜ ꯑꯃ ꯁꯦꯝꯃꯒ ꯂꯩꯕ ꯁꯦꯝꯕꯤꯌꯦꯕ ꯑꯗꯨ ꯑꯣꯏꯔꯁꯨ ꯑꯁ ꯀꯤꯌꯦ ꯏꯁꯤꯡꯗ ꯆ ꯉꯥꯏꯗꯦ
ꯅꯣꯏ ꯅꯣꯏ ꯅꯣꯏ ꯅꯣꯅꯦꯗꯁꯨ ꯇꯨꯔꯦꯟ ꯃꯌꯥꯝ ꯂꯩꯕꯅꯤꯅꯀꯣ
ꯍꯈꯣꯏ ꯇꯨꯔꯦ ꯑꯗꯨꯒ ꯍꯥꯏꯗꯤ ꯍꯣꯏ
ꯑꯥ ꯉꯥꯁꯨ ꯌꯥꯝ ꯂꯩꯕ ꯃꯥꯜꯂꯦꯀꯣ
ꯍꯧꯖꯤꯛꯀꯥꯟꯗꯤ ꯍꯣꯏ ꯀꯔꯤ ꯍꯥꯏꯁꯤꯔꯥ ꯕꯦꯇ꯭ꯔꯤꯒꯨꯝꯕ ꯆꯠꯄꯗꯣ ꯂꯩꯇ ꯂꯩꯇꯕꯅꯤꯅꯗꯤ ꯈꯔ ꯐꯥꯔꯦ ꯅꯦꯠꯅ ꯑꯣꯏꯅ ꯐꯥꯕꯅꯤꯅꯀꯣ
ꯑ ꯑ ꯍ ꯍꯣꯏ ꯑꯩꯒꯤ ꯕꯦꯛꯒ꯭ꯔꯥꯎꯟ ꯃꯈꯣꯟꯁꯦ ꯌꯥꯝꯅ ꯀꯟꯕ꯭ꯔꯣ ꯍꯧꯖꯤꯛ ꯅꯣꯡ ꯆꯨꯕꯒꯤ
ꯎꯝ ꯏꯁꯤꯡꯔꯣ
ꯑ ꯑꯩꯒꯤ ꯕꯦꯛꯒ꯭ꯔꯥꯎꯟꯒꯤ ꯃꯈꯣꯟꯁꯦ ꯌꯥꯝꯅ ꯀꯟꯕ꯭ꯔꯥ ꯍꯥꯏꯕ
ꯀꯁꯨ ꯇꯗꯦ ꯀ꯭ꯔꯁ ꯇ ꯎꯝ